ꯍꯂꯣ
ꯇꯥꯕ꯭ꯔꯣ
ꯇꯥꯏꯌꯦ ꯀꯔꯤꯒꯤꯔ ꯊꯦꯡꯉꯅꯦ
ꯀ
ꯄꯤꯛ
ꯎꯝ ꯅꯦꯠꯋꯔꯛ ꯁꯦ ꯆꯒꯠ ꯆꯒꯠ ꯂꯥꯛꯇꯅꯦ
ꯑꯩꯒꯤ ꯈꯣꯟ ꯇꯥꯕ꯭ꯔꯥ ꯍꯧꯖꯤꯛꯇꯤ
ꯈꯔ ꯈꯔ ꯍꯧꯖꯤꯗꯤꯤ ꯇꯥꯏ
ꯑꯥ
ꯖꯔꯀꯤꯡ ꯆꯠ ꯗ꯭ꯔꯣꯛ ꯗ꯭ꯔꯣꯛꯣꯛ ꯇꯧꯋꯦ
ꯅꯪꯒꯤꯗꯤ ꯀꯔꯤꯁꯨ ꯇꯧꯗꯦ ꯅꯈꯣꯟꯗꯤ ꯐꯖꯅ ꯇꯥꯏꯌꯦ
ꯅꯈꯣꯟꯁꯦ ꯈꯔ ꯈꯔ
ꯍꯧꯖꯤꯛꯁꯨ ꯇꯧꯕ꯭ꯔꯥ
ꯍꯧꯖꯤꯛꯇꯤ ꯀ꯭ꯂꯤꯌꯥꯂꯤꯌꯥꯔꯅꯤ ꯀꯔꯤꯁꯨ ꯇꯧꯗꯦ
ꯑꯣ ꯑꯁꯥꯅꯦ
ꯀꯔꯤ ꯍꯦꯟꯖꯥꯡꯅꯣ
ꯁꯤ ꯑꯁ ꯉꯁꯤꯁꯤꯕꯨ ꯎꯁꯣꯏꯒꯤ ꯅꯨꯃꯤꯠꯅꯤꯗ
ꯎ
ꯃ ꯌꯦꯟꯁꯥꯡꯅꯀꯣ ꯉꯔꯥꯡꯒꯤ ꯀꯩꯅꯣ ꯑꯣꯛꯁꯥꯒꯤ ꯌꯦꯟꯁꯥꯡ ꯃꯍꯤꯗꯣ ꯁꯥꯗꯤ ꯌꯥꯎꯗꯕ ꯁꯥꯗꯤ ꯌꯥꯎꯗ꯭ꯔꯦ ꯑꯗꯣ ꯃꯍꯤ ꯈꯛꯇ ꯇꯂꯦꯦꯝ ꯍꯧꯕꯗꯣ ꯑꯗꯨꯗꯀꯣ ꯑꯗꯨꯗ ꯁꯣꯏꯕꯨꯝꯗꯣ ꯍꯥꯞꯄ ꯌꯦꯟꯁꯥꯡ ꯊꯣꯡꯉꯦ ꯑꯗꯨꯒ ꯑꯗꯨꯒ ꯀꯩꯅꯣꯗꯣ ꯎꯁꯣꯏ ꯑꯃꯗꯣ ꯈ ꯑꯣꯁꯣꯏ ꯎꯁꯣꯏ ꯑꯃ ꯈ꯭ꯋꯥꯗꯒꯤ ꯍꯥꯎꯋꯥꯕꯁ ꯑꯣꯁꯣꯏꯗ ꯅꯣꯏ ꯌ ꯅꯣꯏ ꯑ ꯌꯨꯝ ꯃꯊꯛꯔꯣꯝꯗꯁꯨ ꯂꯩꯕꯗꯣ ꯄꯤꯛꯄ ꯈꯔ ꯄꯤꯛꯄꯗꯣ ꯒ꯭ꯔꯥꯎ ꯃꯊꯛꯇ ꯂꯩꯕꯗꯣ
ꯎꯝ
ꯑꯗꯨꯗꯣ ꯐꯨꯠꯂꯒ ꯉꯁꯤꯁꯦ ꯑꯗꯨ ꯎꯁꯣꯏꯗꯧ ꯌꯣꯜꯂꯦꯅꯀꯣ ꯖꯔ ꯁꯦꯗꯥ
ꯀꯌꯥ ꯀꯌꯥ ꯄꯤꯕ꯭ꯔꯣ
ꯌꯥꯡꯈꯩꯒꯤꯀꯣ ꯌꯥꯝꯃꯦ ꯉꯁꯤꯗꯤ
ꯄꯤꯁ ꯀꯌꯥꯔꯣ ꯌꯦꯡꯈꯩ
ꯇꯕꯥ ꯍꯦꯟꯅ ꯀꯌꯥꯃꯨꯛꯔ ꯈꯪꯗꯔꯦ ꯀꯥꯎꯔꯦ
ꯑꯁ ꯌꯣꯟꯅꯤꯡꯉꯥꯏ ꯂꯧꯕ ꯃꯤꯁꯤꯡꯗꯤ ꯌꯥꯝ ꯍꯩꯌꯦꯍꯦ
ꯑꯣ ꯀꯩꯅꯣ ꯑꯩꯈꯣꯏ ꯂꯩꯀꯥꯏꯒꯤ ꯃꯤꯅꯦ
ꯑꯁ ꯏꯔ
ꯑꯗꯣ ꯌꯥꯡꯈꯩ ꯌꯥꯡꯈꯩ ꯌꯥꯡꯈꯩ ꯌꯥꯡꯈꯩ ꯀ ꯑꯗꯨꯣ ꯌꯥꯝꯃꯦ ꯑꯗꯨꯒ ꯑꯃꯨꯀꯁꯨ ꯂꯧꯋꯦ ꯆꯥꯝꯃꯒꯤꯀꯣ ꯑꯗꯨꯗꯣ ꯑꯍꯥꯟꯕꯗ ꯐꯣꯠꯂꯒ ꯐꯣꯠꯂꯒ ꯀꯩꯅꯣꯗꯣ ꯎꯁꯣꯏꯁꯦ ꯀꯥꯡꯉꯥꯎ ꯁꯦꯝꯃꯦ ꯑꯗꯨꯒ ꯈꯔ ꯂꯦꯝꯍꯧꯕꯗꯣ ꯑꯃꯨꯛꯀ ꯀꯩꯅꯣ ꯉꯥꯔꯤ ꯃꯦꯠꯄꯗ ꯀꯣꯠꯂꯒ ꯆꯥꯅꯤꯡꯉꯥꯏ ꯑꯃꯨꯛ ꯊꯝꯃꯤ
ꯑ ꯑꯗꯨꯒ ꯈꯔꯅꯀꯣ ꯕꯣꯇꯜꯗ ꯏꯁꯤꯡ ꯍꯥꯞꯂꯒ ꯍꯌꯦꯡ ꯍꯪꯆꯤꯠ ꯆꯥꯅꯤꯡꯉꯥꯏ ꯊꯝꯕ ꯖꯥꯠꯇꯨ ꯑꯗꯣꯁꯨ ꯊꯝꯃꯦ
ꯅꯣꯏꯁꯦꯁ ꯍꯣꯏꯕꯣ ꯃꯥꯥꯟ ꯃꯥꯂ ꯃꯅꯤ
ꯅꯁꯤꯗꯤ ꯁꯣꯏꯕ ꯅꯨꯃꯤꯠꯇꯩ ꯅꯨꯃꯤꯠꯅꯦ ꯑꯗ ꯑꯗ ꯑꯁꯣꯏꯗ ꯀꯥꯏꯩꯅꯣꯗ ꯕꯣꯇꯜꯗ ꯏꯁꯤꯡ ꯏꯪꯉꯒ ꯅꯨꯃꯤꯠ ꯑꯍꯨꯝ ꯃꯔꯤ ꯍꯥꯞꯄꯒ ꯆꯥꯕꯗꯣ ꯑꯗꯨꯁꯨ ꯍꯥꯎꯋꯤꯅ
ꯑꯩꯒꯤꯗꯤ ꯁꯣꯏꯕꯨꯝꯅꯤ ꯂꯣꯏꯅꯃꯛ ꯍꯥꯎꯋꯦ ꯀꯪꯅ ꯊꯝꯕꯁꯨ ꯍꯥꯎꯋꯦ
ꯍꯅꯦ
ꯅꯪꯅ ꯍꯥꯏ ꯕꯖꯥꯔꯠꯁꯨ ꯍꯥꯎꯋꯦ ꯁꯣꯏꯕꯝꯗꯤ ꯂꯣꯏꯅꯃꯛ ꯆꯥꯕꯁꯨ ꯌꯥꯏ
ꯎ ꯐꯨꯠꯂꯒ ꯀꯥꯡꯉꯧꯁꯨ ꯁꯦꯝꯃꯦ ꯑꯗꯣ ꯆꯥꯝꯃꯒꯤ ꯂꯩꯕꯅꯤꯅꯀꯣ ꯈꯔ ꯑꯃꯨꯛ ꯀꯨꯀ ꯑꯅꯧꯕ ꯑꯃꯨꯛꯀ ꯐꯨꯠꯂꯒ ꯊꯝꯃꯤ ꯀꯨꯀꯔ ꯑꯃ ꯂꯩꯔꯤ ꯍꯌꯦꯡꯒꯤ ꯀꯔꯤ ꯀꯃꯥꯏꯅ ꯆꯥꯒꯅꯤ ꯈꯪꯗ꯭ꯔꯦ ꯑꯗꯨꯗꯤ ꯀꯥꯡꯉꯧ ꯆꯥꯒꯦꯔꯥ ꯑꯃꯦꯠꯄ ꯑꯣꯏꯅ ꯆꯥꯒꯦꯔꯥ ꯈꯂꯗ ꯑꯃꯠ ꯄ ꯍꯥꯏꯔꯁꯨꯣ ꯃꯦꯂ ꯑꯃꯨꯛꯀ ꯀꯣꯟꯅꯒꯀꯣ ꯆꯥꯕꯅꯤꯅꯦ ꯉꯁꯤꯁꯦ ꯎꯁꯣꯏ ꯈꯥꯛꯇ ꯎꯇꯤꯤꯁ ꯈꯔ ꯊꯣꯡꯕ ꯍꯩꯇꯕ ꯄꯪ ꯄꯪ ꯊꯣꯡꯕꯅꯤꯅꯦ
ꯄ ꯄꯪꯇꯥꯎ ꯇꯥꯎ ꯕ ꯖꯥꯔꯗꯣ ꯍꯥꯎꯕꯅꯤꯅꯦ
ꯑꯣꯁ ꯀꯩꯅꯩꯅꯣꯁꯨꯁ ꯌꯥ ꯅꯪꯗꯤ
ꯑꯩꯈꯣꯏꯁꯨ ꯁꯄꯠꯛꯇ ꯍꯋꯥꯏ ꯆꯝꯐꯨꯠ ꯑꯃꯒ ꯕ꯭ꯂꯦꯟꯗ꯭ꯔꯤ ꯆꯝꯐꯨꯠ ꯑꯗꯨꯒ ꯑꯂꯨ ꯉꯎꯕ ꯐ꯭ꯔꯥꯏ ꯇꯎꯕ ꯁꯤꯈ ꯇꯅꯤ
ꯑ ꯑꯗꯨ ꯌꯥꯏꯅꯦ ꯃꯊꯦꯜꯗꯤ ꯑꯗꯨꯝ ꯆꯥꯕ ꯌꯥꯔꯕꯅꯤꯅꯦ ꯀꯔꯤꯔꯥꯅꯤ ꯀꯥꯉꯧ ꯑꯃ ꯌꯥꯎꯔ‌ꯦ
ꯀꯌꯥꯃ ꯄꯥꯝꯂꯤꯅ
ꯑꯥꯁ ꯆꯈꯥꯎ ꯐꯕꯅꯤ ꯍꯛꯆꯥꯡꯗ ꯐꯕꯅꯤ ꯍꯛꯆꯥꯡꯗꯀꯣ ꯕꯥꯂꯦꯟꯗꯔꯤꯅ ꯐꯠꯇꯦ ꯍꯥꯏꯕ ꯂꯩꯇꯕꯅꯤ
ꯈꯔ ꯀꯔꯤ ꯍꯥꯏꯁꯤꯔ ꯁ꯭ꯂꯤꯞꯄ꯭ꯔꯤ ꯑꯣꯏꯕꯗꯣ ꯑꯩꯗꯤ ꯄꯥꯝ
ꯑꯥꯁ ꯅꯪꯒꯤ ꯋꯥꯈꯜꯗꯣ ꯐꯠꯇꯕꯒꯤꯅꯤꯅꯦ
ꯁꯥꯗꯤ ꯗꯤꯕꯗ
ꯅꯪꯒꯤ ꯄꯨꯛꯅꯤꯡꯗꯣ ꯐꯥꯠꯇꯕꯅꯤꯅ ꯀꯃꯥꯏꯅ ꯆꯥꯒꯅꯤ ꯑꯗꯨꯅꯦꯕ ꯅꯪꯒꯤ ꯅꯪꯒꯤ ꯋꯥꯈꯜꯗꯨꯅꯅꯦꯕ ꯍꯥꯎ ꯇꯕꯥꯗ‌ꯣ
ꯑꯩꯅ ꯂꯥꯟꯕ ꯇꯥꯕꯗꯤ
ꯇꯥꯌꯦ ꯇꯥꯌꯦ ꯅꯪꯅꯤ ꯂꯥꯟꯕꯗ‌ꯣ ꯂꯦꯟꯗꯔꯤꯗꯤ ꯂꯥꯅꯦ
ꯂꯦꯟꯗ꯭ꯔꯤꯅꯗꯤ ꯂꯥꯟꯗ꯭ꯔꯔꯤ ꯑꯩꯅ ꯂꯥꯜꯂꯤꯕꯅꯦ
ꯑꯗꯨꯗꯤ ꯍꯛꯆꯥꯡꯗ ꯐꯠꯇꯦ ꯍꯥꯏꯕ ꯀꯔꯤꯁꯨ ꯂꯩꯗꯕꯅꯤ ꯆꯥꯒꯗꯕꯅꯤ ꯑꯩꯁꯦ ꯂꯥꯁ ꯏꯌꯥꯔꯗꯤ ꯐꯖꯅ ꯊꯥꯕ ꯇꯅꯦꯕꯀꯣ ꯏꯪꯈꯣꯜꯗ
ꯄꯥꯟꯕ꯭ꯔꯥ
ꯂꯥꯁꯇꯗꯤ ꯌꯥꯝ ꯄꯥꯜꯂꯦ ꯑꯗꯣ ꯀꯨꯝꯁꯤꯗꯤ ꯀꯨꯝꯁꯤꯗꯤ ꯊꯥꯔꯒ ꯑꯦ ꯊꯥ ꯐꯝꯁꯨ ꯂꯩꯇꯔꯦ ꯀꯁꯤ
ꯑꯗꯣ ꯅꯣꯏ ꯂ ꯀꯔꯝ ꯀꯥꯟꯗ
ꯂꯥꯎꯅꯤꯡꯕꯗꯣ ꯑꯥ ꯖꯨꯂꯥꯏ ꯇꯥꯡ ꯇꯔꯥ ꯍꯦꯜꯂꯒ ꯂꯤꯡꯒꯅꯤ ꯁꯣꯏ ꯗꯦꯀꯣ ꯅꯪꯁꯨꯣꯛꯀꯣ ꯆꯅꯤ
ꯂꯤꯡꯗꯤꯉꯥꯏꯔꯣ
ꯑꯅꯤ
ꯁꯥꯦ ꯁꯥꯦ
ꯃꯤ ꯇ ꯁꯤꯥ ꯄꯝꯐꯦꯟ ꯈꯥꯕꯀꯣ ꯎꯝ ꯈꯁꯤ ꯇꯅꯤꯗ ꯆ
ꯂꯧꯥꯎ ꯑꯅꯤꯔꯣ
ꯂꯥꯎ ꯑꯅꯤꯅꯦ ꯂꯥꯎ ꯑꯅꯤꯅꯦ ꯍꯥꯏꯔꯁꯨ ꯄꯔ ꯃꯤꯒꯤ ꯈꯔꯁꯨ ꯁꯨꯕꯗꯣ ꯀꯨꯝꯁꯤꯗꯤ ꯃꯤ ꯀꯩꯅꯣ ꯑꯩꯈꯣꯏꯗ ꯃꯈꯥ ꯑꯩꯈꯣꯏ ꯂꯧꯕꯨꯛ ꯃꯈꯥꯒꯤ ꯂꯧꯈꯣꯡ ꯃꯔꯤꯗꯤ ꯃꯤꯒꯤꯗꯣ ꯑꯗꯨ ꯃꯣꯏꯅ ꯑꯃꯨꯛ ꯁꯨꯈ꯭ꯔꯦ ꯑꯗꯨꯒ ꯑꯩꯁꯦ ꯆꯥꯛꯍꯥꯎ ꯈꯪꯉꯤꯅꯀꯣ
ꯎꯝ
ꯑꯗꯨꯁꯨ ꯂꯧꯈꯣꯡ ꯃꯔꯤ ꯑꯩꯅ ꯄꯥꯝꯐꯦꯟ ꯇꯧꯕ ꯑꯗꯨꯒꯤ ꯂꯤꯡꯑꯗꯨ ꯃꯤ ꯇꯔꯥꯃꯨꯛꯇꯤ ꯑꯃꯨꯛ ꯆꯠ ꯆꯠꯀꯅꯤ ꯃꯤ ꯇꯔꯥ ꯔꯤ ꯃ ꯃꯔꯤ ꯃꯤ ꯇꯔꯥ ꯁꯨꯗ꯭ꯔꯁꯨ ꯌꯥꯗꯤ ꯌꯥꯅꯤꯗ ꯄꯨꯕ ꯇꯥꯔꯦꯅꯦ ꯆꯗ ꯏꯌꯨ ꯔꯩꯒꯦꯔ ꯂꯩꯔꯣꯏꯔ ꯆꯥ ꯈ ꯪ ꯗ꯭ꯔꯦ ꯑꯗ ꯁꯨꯔꯒ ꯇꯟꯁꯦꯃ ꯃꯨꯛ ꯆꯥꯕ ꯆꯥ ꯅꯤ ꯉꯥꯏꯍ ꯇꯅꯤꯅꯦ
ꯌꯣꯟꯅꯤꯡꯉꯥꯏ ꯊꯤꯔꯁꯨ ꯊꯤꯕ ꯐꯪꯗꯦ
ꯎꯝ ꯑꯗꯨ ꯐꯔꯠꯇꯤꯀꯣ ꯐꯒꯅꯤ
ꯐꯔꯗꯤ ꯐꯒꯅꯤ ꯑꯩꯁꯨ ꯂꯧꯒꯅꯤ ꯍꯤ ꯍꯤ ꯍꯤ ꯍꯤ
ꯑꯗꯨ ꯐꯖꯅ ꯍꯧꯅꯤꯡꯉꯥꯏꯀꯣ ꯁꯦꯕꯥ ꯇꯧꯕ ꯇꯥꯔꯦꯒꯣ
ꯄ꯭ꯔꯊꯅꯥ ꯇꯧꯑꯣ
ꯑꯗꯨꯁꯨ ꯌꯥꯏ
ꯑꯦ ꯅꯣꯏ ꯃꯔꯨꯞꯇꯨꯗꯤ ꯀꯔꯤ ꯀꯔꯤ ꯀꯔꯤ ꯀ꯭ꯔꯝ ꯀ꯭ꯔꯝ ꯃꯥꯏꯅ ꯂꯦꯟꯕ ꯖꯥꯔꯥ ꯄꯥꯎꯁꯨ ꯐꯥꯎꯔꯛꯇꯦ ꯃꯤꯁ ꯀꯣꯜ ꯁꯨ ꯂꯥ ꯃꯤꯁ ꯀꯣꯜꯁꯨ ꯂꯩꯕꯅꯤ ꯉꯁꯥꯏꯗꯨꯀꯣ ꯃꯤ ꯑꯍꯨꯝ ꯃꯔꯤꯗꯀꯣ ꯑꯩ ꯈꯔ ꯁꯪꯉꯦ ꯍꯥꯏꯅꯀꯣ ꯑꯩ ꯈꯔ ꯁꯪꯉꯦ ꯑꯩ ꯑꯩꯁꯦ ꯉꯁꯥꯏꯗꯣ ꯃꯤ ꯃꯥꯗꯤ ꯗꯤꯅꯦ ꯀꯣꯜ ꯇꯧꯕꯗꯣ ꯅꯪ ꯈꯛꯇ ꯄꯤꯛꯎꯞ ꯄꯤꯛ ꯇꯧꯋꯦ ꯑꯗꯣ ꯃꯤꯁ ꯀꯣꯜ ꯂꯩꯔꯁꯨ ꯇꯧꯔ ꯇꯦ
ꯈꯣꯏ ꯏꯃꯥꯟꯅꯕꯤ ꯉꯁꯥꯏ ꯑꯩꯒꯤ ꯌꯨꯝꯗ ꯂꯥꯛꯑꯦ ꯃꯩ ꯂꯥꯛꯇꯕꯒꯤ ꯕꯦꯇ꯭ꯔꯤ ꯂꯩꯇꯦ ꯍꯥꯏꯌꯦ
ꯑꯣꯥ
ꯅꯪ ꯉꯁꯥꯏ ꯇꯧꯔꯛꯄꯗꯣ ꯑꯩ ꯆꯦꯡ ꯄꯨꯔꯒ ꯆꯠꯄꯅꯤꯅꯦ
ꯎꯝ ꯊꯕꯛ ꯐꯕꯅꯤꯅꯀꯣ
ꯑꯁ ꯑ ꯁ꯭ꯔꯤ ꯂꯪꯀꯥꯗꯒꯤ ꯖꯃꯨ ꯑꯦꯟ ꯀꯥꯁꯃꯤꯔꯗ ꯄꯨꯕ ꯃꯗꯣ ꯂꯩ
ꯑꯗꯣ ꯑꯍꯝ
ꯀꯦꯖꯤ ꯐꯤꯞꯇꯤ ꯑꯣꯏꯔꯝꯅꯤ ꯑꯩ ꯏꯅꯥꯎꯅꯨꯄꯤꯒ ꯑꯩꯈꯣꯏ ꯑꯅꯤ ꯈꯛꯇ ꯄꯨꯗꯨ ꯂꯨꯝ ꯂꯨꯝꯕꯗꯤ ꯂꯨꯝꯃꯤ ꯐꯤꯇꯤ ꯑꯣꯏꯔꯝꯅꯤ
ꯑꯗꯨꯅꯦꯕ ꯌꯨꯝ ꯄꯥꯟꯕꯝꯕꯗꯁꯨ ꯌꯥꯝ ꯊꯥꯞ ꯅ ꯆꯠꯀꯅꯨ ꯍꯥꯏꯕ ꯋꯥꯅꯕꯅꯦꯕ
ꯄꯥꯗꯣꯏꯗ
ꯎ ꯅꯣꯏꯁꯦ ꯅꯣꯏꯁꯦ ꯑꯗꯨꯝ ꯌꯨꯝꯗ ꯂꯩꯒꯗꯕꯒꯨꯝꯅ ꯈꯜꯂꯦꯕꯀꯣ ꯑꯁ ꯀꯔꯝ ꯀꯥꯟꯗ ꯆꯦꯟꯒꯗꯕꯅꯣꯗꯤ ꯈꯪꯗꯦꯗ ꯀꯔꯝ ꯀꯥꯟꯗ ꯆꯠꯀꯗꯕꯅꯣꯗꯤ ꯈꯪꯗꯦ ꯑꯗꯨꯕꯨ ꯑꯁ ꯑꯗꯨꯝ ꯈꯨꯟꯗ ꯂꯩꯒꯗꯕꯒꯨꯝꯅ ꯑꯗꯨꯝ ꯈꯜꯂꯤ
ꯍꯣꯏ ꯈꯥꯟꯂꯤ
ꯑꯦ ꯀꯗꯥꯏ ꯀꯗꯥꯏꯗꯅꯣ ꯈꯪꯗꯦ
ꯀꯗꯥꯏ ꯀꯗꯥꯏꯗ ꯄꯥꯏꯒꯗꯕꯅꯣ ꯈꯪꯗꯦꯅ
ꯎ
ꯅꯣꯏ ꯑꯃꯗꯨꯗꯤ ꯅꯣꯏ ꯃꯔꯨꯞꯇꯨꯗꯤ
ꯐꯖꯅ ꯅꯨꯡꯉꯥꯏꯅ ꯂꯩꯔꯤꯃ
ꯃꯐꯝ ꯃꯔꯥꯡ ꯈꯪꯗ꯭ꯔꯤ ꯍꯥꯏꯕ
ꯅꯨꯡꯉꯥꯏꯅ ꯏꯪ ꯇꯞꯅ ꯐꯖꯅ ꯂꯩꯜꯂꯤ
ꯍ ꯅꯨꯡꯁꯤꯈ꯭ꯔꯦꯗꯀꯣ ꯀꯗꯥꯏ ꯀꯗꯥꯏꯗ ꯆꯦꯟꯒꯗꯕꯅꯣꯁꯨ ꯈꯪꯗꯕ
ꯆꯗꯦ ꯃꯥꯟꯕꯤꯁꯤꯡꯁꯨ ꯌꯨꯝ ꯄꯥꯜꯂꯦ ꯍꯥꯏꯅꯤ
ꯌꯥꯝ ꯂꯥꯛꯞꯅꯗꯤꯁꯒꯅꯗ
ꯏꯅ ꯆ ꯅꯤꯡꯉ ꯀꯥꯏꯁꯨꯂ ꯏꯠꯇꯦ ꯗꯠ ꯅꯪ ꯄꯁꯨ ꯂꯩꯥꯏꯇ ꯈꯔꯤ ꯇꯧꯁꯦꯅ
ꯃꯩ ꯍꯥꯏꯗꯂ ꯏꯕ꯭ꯔꯥ
ꯃꯌꯥꯏꯗꯁꯨ ꯂꯩꯇꯦ ꯃꯤ
ꯁꯅꯣꯏꯁꯦ ꯄꯥꯃꯨꯈꯂꯗꯀꯣ ꯑꯩꯈꯣꯏ ꯏꯃꯨꯡꯁꯨ ꯄꯥꯈꯪꯅꯤ ꯏ ꯌꯥꯎꯗꯔꯦ ꯀꯔꯝꯍꯥꯏꯅ ꯇꯧꯒꯅꯤ
ꯎ ꯑꯩꯈꯣꯏ ꯃꯈꯥꯒꯤ ꯏꯃꯨꯡꯗꯗꯤ ꯑꯃ ꯂꯩꯌꯦꯅ ꯑꯩꯈꯣꯏ ꯏꯃꯥꯟꯅꯅꯕ ꯑꯗꯨ ꯃꯔꯛꯇ ꯌꯦꯡꯉꯨꯅꯤ
ꯃꯈꯈꯥꯒꯤꯦ ꯇꯗꯤ ꯑꯁꯅꯣꯏꯅ ꯍꯟꯗ꯭ꯔ
ꯈꯪꯗꯦ
ꯅꯪ ꯆꯍꯤ ꯀꯌꯥ ꯅꯣꯏ ꯆꯍꯤ ꯀꯌꯥꯃꯨꯛꯇꯤ ꯁꯨꯔꯦ